ꯇꯥꯔꯒꯣ
ꯇꯥꯏ ꯇ
ꯑꯣ ꯀꯩꯗꯧꯔꯝꯅꯣ
ꯑꯩ ꯍꯣꯏ ꯃ ꯃꯁꯆꯥꯒꯤ ꯂꯥꯏ ꯑꯃ ꯌꯦꯛꯄꯤꯌꯣꯅ ꯄꯤꯔꯛꯄꯅꯦ ꯑꯗꯨꯗꯣ ꯀꯗ꯭ꯔ ꯁꯦꯝꯝꯖꯤꯟꯒꯦꯅ ꯇꯣ ꯉꯔꯥꯡꯒꯤ ꯀꯂ
ꯀꯔꯤ ꯀꯔꯤ ꯂꯥꯏꯅ ꯁꯤꯟꯅꯔꯤꯅꯣ ꯅꯠꯇ꯭ꯔꯒ ꯆꯨꯝꯅꯒꯤ ꯃꯤꯒꯨꯝꯕꯥ ꯍꯩꯒꯨꯝꯕ꯭ꯔꯥ
ꯅ ꯍꯣꯝꯁꯃꯤ ꯄꯤꯔꯤꯅ ꯀꯥꯔꯦꯟ ꯁꯨꯇꯤ ꯊꯥꯕꯒꯤꯁꯨ ꯃꯅꯤꯄꯨꯔꯒꯤ ꯀꯔꯤꯒꯨꯝꯕ ꯑꯃ ꯌꯦꯛꯂꯨꯅ ꯑ ꯌꯦꯁꯤ
ꯐꯔꯦ ꯐꯔꯦ ꯊꯕꯛ ꯑꯗꯨꯃꯥꯏꯅ ꯃꯇꯦꯡ ꯈꯔ ꯄꯥꯡꯕꯤꯒꯗꯕꯅꯦ ꯑꯩꯈꯣꯏꯅ ꯇꯧꯗ꯭ꯔꯒꯗꯤ ꯀꯅꯥ ꯇꯧꯅꯤ ꯑꯗꯣ ꯂꯥꯏ ꯌꯦꯛꯄ ꯍꯥꯏꯔꯒ ꯏꯇꯥꯎꯏ ꯋꯥꯔꯤ ꯑꯃ ꯅꯤꯡꯁꯤꯡꯉꯦꯅꯦ ꯑꯩꯈꯣꯏꯒꯤ ꯑꯦꯅꯤꯃꯦꯁꯟ ꯑꯦꯂꯥꯏꯠꯀ ꯌꯦꯛꯑꯒ ꯑꯃꯨꯇꯪ ꯄꯨꯊꯣꯛꯄꯩꯗꯣ ꯍꯣꯏ ꯁꯦꯟ ꯅꯨꯡꯕꯨꯗꯤ ꯊꯣꯛꯇꯦ ꯑꯗꯨꯗ ꯑꯃꯨꯛꯇꯪ ꯈꯟꯅꯁꯤꯅꯦ ꯃꯗꯨꯗꯣ ꯑꯗꯨꯒ
ꯑꯩꯈꯣꯏ ꯊꯕꯛ ꯀꯌꯥ ꯑꯃ ꯄꯥꯡꯕ ꯉꯝꯗꯗꯅ ꯂꯩꯔꯤ ꯃꯌꯥꯝꯁꯦ ꯀꯃꯥꯏꯅ ꯇꯧꯔꯒ ꯀꯃꯥꯏꯅ ꯇꯧꯁꯤꯒꯦꯗꯣ ꯑꯃꯨꯛꯇꯪ
ꯇꯁꯦꯡꯅ ꯏꯇꯥꯎ ꯑꯗꯨꯒꯤ ꯇꯨꯝꯕ ꯆꯥꯕꯒꯤ ꯅꯤꯌꯣꯝꯁꯦ ꯁꯨꯡꯣꯏ ꯁꯣꯏꯕꯁꯤꯅ ꯏꯁꯥꯁꯦ ꯌꯥꯝꯅꯁꯨ ꯋꯥꯕꯗ ꯑꯗꯨꯒ ꯃꯇꯝꯁꯦ ꯌꯥꯝꯅ ꯁꯤꯟꯇꯣꯛꯄꯗ ꯌꯥꯝꯅ ꯐꯔꯛ ꯇꯥꯕ ꯍꯥꯏꯇꯥꯔꯦ ꯑꯍꯜ ꯂꯃꯟꯅ ꯍꯥꯏꯅꯕꯗꯣ ꯅꯪ ꯑꯇꯩ ꯑꯇꯩ ꯁꯣꯏꯔꯁꯨ ꯇꯨꯝꯕꯒꯤ ꯃꯇꯝꯁꯤꯒ ꯆꯥꯕꯒꯤ ꯃꯇꯝꯁꯤꯒꯗꯤ ꯃꯇꯝ ꯆꯥꯅ ꯆꯥꯅ ꯊꯕꯛ ꯈꯨꯗꯤꯡꯃꯛ ꯃꯥꯏ ꯄꯥꯛꯀꯅꯤ ꯑ ꯍꯥꯏꯅꯕꯗꯣ ꯑꯩꯈꯣꯏꯁꯤ ꯃꯇꯝꯁꯦ ꯈꯔ ꯆꯥꯕ ꯋꯥꯠꯂꯦ ꯍꯟꯗꯣꯛꯏꯁꯤ ꯇꯁꯦꯡꯅ ꯃꯁꯤ ꯑꯩꯈꯣꯏꯅ ꯇꯧꯔꯤꯗꯤ ꯇꯧꯕꯁꯤꯅ ꯊꯕꯛ ꯏꯪꯈꯥꯡ ꯀꯌꯥ ꯑꯃ ꯑꯗꯨ ꯃꯁꯤ ꯑꯃꯨꯛꯇꯪ ꯁꯦꯝꯗꯣꯛꯎꯒꯗꯤ ꯍꯛꯆꯥꯡꯒꯤꯁꯨ ꯈꯔ ꯅꯨꯡꯉꯥꯏꯗꯧ ꯃꯥ ꯃꯥꯂꯦ ꯏꯁꯥꯁꯦ ꯋꯥꯔꯦ ꯍꯟꯗꯛꯇ ꯏꯇꯥꯎꯗꯤ ꯀꯔꯤꯝ ꯇꯧꯗ꯭ꯔꯣ
ꯋꯥꯔꯦ ꯇꯨꯝꯕ ꯆꯥꯕꯁꯦ ꯑꯇꯣꯞꯄ ꯋꯥ ꯋꯥꯔꯦ ꯅꯪ ꯑꯗꯨ ꯍꯥꯏꯔꯒ ꯂꯣꯏꯁꯟꯗꯕ ꯑ ꯃꯇꯦꯛꯇꯣ ꯂꯣꯏꯁꯤꯜꯂꯒ ꯑꯝꯇ ꯊꯥꯔꯛꯀꯦꯔꯣ ꯍꯣꯔꯦꯟ ꯀꯩꯅꯣ ꯇꯧꯕ ꯌꯥꯕꯅꯤ ꯊꯥꯒꯛꯄ ꯌꯥꯕꯅꯤ
ꯍꯧꯦ ꯑꯩꯒꯤꯖꯤꯛ ꯅꯣꯡ ꯆꯨꯗꯧꯔꯀꯥꯟꯗ ꯇꯧꯔꯛꯀꯦ ꯍꯥꯏꯗꯤ ꯍꯧꯖꯤꯛ ꯃꯈꯣꯟ ꯇꯥꯔꯒꯗꯤ ꯅꯨꯡꯉꯥꯏꯇꯦ
ꯅ ꯑꯃꯅꯤ ꯑꯅꯤꯗꯨꯣ ꯈꯛꯇ ꯉꯥꯏꯔꯕꯅꯦꯕ ꯑꯗꯨ ꯂꯣꯏ ꯑꯗꯨꯅ ꯊꯥꯒꯠꯆꯛꯑꯅꯤ
ꯑꯗꯨ ꯇꯧꯑꯣꯖꯦ ꯅꯍꯥꯟ ꯑꯃꯨꯛ ꯑꯃ ꯂꯥꯛꯑꯝꯕꯗ ꯑꯩꯒꯤ ꯃꯥꯏꯀ꯭ꯔꯣꯐꯣꯟ ꯊꯝꯃꯝꯕ꯭ꯔꯥ ꯑꯩ ꯀꯥꯎꯝꯕ꯭ꯔꯥ ꯑꯩ ꯑꯩꯩꯅ ꯁꯤꯗ ꯄꯨꯔꯛꯄ꯭ꯔꯥ ꯑꯩꯁꯨꯕ ꯑꯣ ꯑꯣꯏꯗ꯭ꯔꯦ ꯊꯤꯕꯗꯤ ꯊꯤꯗ꯭ꯔꯤ
ꯄꯨꯔꯛꯕꯅꯤ ꯁꯤꯗ ꯂꯩꯇꯦ
ꯑꯗꯨ ꯐꯔꯦ ꯑꯗꯨꯁꯨ ꯇꯧꯁꯦ ꯑꯗꯨꯒ ꯑꯩꯁꯦ ꯑꯇꯣꯞꯄ ꯑꯃꯁꯨ ꯌꯦꯡꯕꯅꯦ ꯐꯤꯂꯝ ꯑꯣꯏꯅ ꯗꯥꯏꯔꯦꯛ ꯑꯩꯈꯣꯏꯒꯤ ꯃꯊꯥꯡ ꯃꯊꯥꯡ ꯅꯥꯏꯗꯕ ꯍꯥꯏ ꯇꯥꯔꯦ ꯑꯦꯄꯤꯁꯣꯠ ꯅꯥꯏꯗꯕ ꯑꯗꯨꯗꯣ ꯑ ꯑꯃꯨꯇꯪ ꯌꯦꯡꯒꯦ ꯍꯣꯠꯅꯕꯁꯤ ꯈꯪꯗꯦ ꯈꯨꯃꯥꯡꯁꯤ ꯑꯃꯨꯛꯐꯥꯎ ꯆꯥꯎꯁꯤꯜꯂꯒ ꯑꯃꯨꯛꯁꯨ ꯅꯤꯡꯍꯟꯅꯕ ꯑꯃꯨꯛꯁꯨ ꯐꯥꯎꯏꯤ
ꯃꯁꯤ ꯊꯕꯛꯁꯤꯗ ꯑꯩꯈꯣꯏꯒꯤ ꯀꯔꯤꯅꯣ ꯈꯪꯗꯦ ꯑꯩꯈꯣꯏꯅꯁꯨ ꯌꯥꯝ ꯄꯥꯝꯖꯅ ꯍꯣꯠꯅꯖꯔꯒ ꯑꯃꯨꯛ ꯑꯃꯨꯛ ꯇꯜꯂꯛꯏꯁꯦ ꯀꯩꯒꯤꯅꯣꯁꯦ ꯇꯁꯦꯡꯅ ꯍꯣꯏ ꯃꯤꯒꯤ ꯃꯤꯠꯌꯦꯡ ꯆꯪꯕ ꯑꯗꯨꯗꯨ ꯊꯝꯈ꯭ꯔꯒ
ꯇꯁꯦꯡꯅ ꯁꯤ ꯇꯨꯝꯕ ꯆꯥꯕ ꯁꯣꯏꯔꯛꯄꯒꯤꯅꯦꯅ ꯑꯩꯒꯤ ꯃꯣꯠꯇ ꯂꯩꯨ ꯑꯩꯅ ꯊꯟꯂꯗ
ꯎꯝ ꯃꯥꯅꯦꯗ ꯑꯩꯁꯨ ꯐꯤꯂꯝ ꯑꯃ ꯌꯦꯡꯉꯝꯕꯅꯦ ꯍꯥꯏꯗꯤ ꯃꯥꯒꯤ ꯃꯃꯥꯒ ꯃꯄꯥꯒꯗꯨꯁꯨ ꯀꯔꯥꯇꯤꯒꯤ ꯑꯣꯖꯥ ꯑꯣꯏꯕ ꯑꯗꯨ ꯃꯆꯥꯅꯨꯄꯤꯗꯨꯁꯨ ꯀꯥꯔꯥꯇꯤꯒꯤ ꯑꯣꯖꯥ ꯑꯣꯏꯕ ꯑꯗꯨꯒ ꯃꯄꯥꯁꯤꯅꯗꯤ ꯃꯆꯥꯅꯨꯄꯤꯁꯤꯗ ꯍꯥꯏꯗꯤ ꯃꯔꯤ ꯑꯩꯈꯣꯏꯒꯤ ꯃꯔꯤ ꯃꯇꯥ ꯅꯠꯇ꯭ꯔꯒꯁꯨ ꯃꯇꯦꯡ ꯄꯥꯡꯨ ꯈꯣꯠꯂꯣꯅ ꯑꯗꯨꯝ ꯇꯥꯛꯄꯤꯕ ꯑꯉꯥꯡ ꯍꯉ ꯑꯗꯨ ꯑꯗ ꯆꯥꯎꯔꯛꯑ ꯀꯥꯟꯗꯁꯨ ꯃꯥꯅ ꯑꯗꯨꯃꯥꯏꯅ ꯇꯧꯕꯗꯣ ꯃꯤ ꯐꯨꯗꯅ ꯈꯣꯠꯇꯅ ꯍꯥꯏꯗꯤ ꯃꯌꯥꯝ ꯃꯃꯥꯡꯗ ꯒꯨꯟꯗꯥ ꯁꯥꯕ ꯈꯣꯠꯄ ꯑꯗꯒꯤ ꯀꯅꯥꯝ ꯂꯩꯖ ꯀꯗꯕ ꯃꯤꯗ ꯑꯩꯈꯣꯏꯒꯤ ꯑꯀꯟ ꯑꯔꯤꯡ ꯁꯥꯕ ꯈꯣꯠꯄꯗꯣ ꯑꯗꯨꯝ ꯐꯨ ꯈꯣꯠꯇ꯭ꯔꯒ ꯇꯧꯔꯒ ꯃꯣꯏꯁꯤ ꯐꯥꯔꯃꯥꯁꯤꯒꯤ ꯇ ꯗꯨꯀꯥꯟ ꯑꯃ ꯍꯥꯡꯉꯦꯕ ꯑꯗꯨ ꯐꯥꯔꯃꯥꯁꯤ ꯗꯨꯀꯥꯟꯗꯣ ꯑꯗꯨ ꯅꯣꯡꯃ ꯒꯨꯟꯗꯥ ꯑꯃ ꯃꯣꯏꯒꯤ ꯒꯨꯟꯗꯥ ꯒꯨꯟꯗꯥ ꯃꯀꯣꯛꯇꯤ ꯅꯠꯇ꯭ꯔꯦ ꯒꯨꯟꯗꯥ ꯃꯌꯥꯏ ꯍꯥꯏꯇꯥꯔꯦ ꯑꯗꯨꯗꯨꯒꯤ ꯍꯤꯗꯥꯛ ꯑꯃ ꯂꯩꯕ ꯂꯥꯛꯄ ꯑ ꯗꯣꯛꯇꯔꯒꯤ ꯆꯦ ꯌꯥꯎꯗꯗꯤ ꯌꯥꯗꯕ ꯑꯗꯨꯝ ꯅꯨꯄꯤꯗꯨꯅ ꯗꯣꯛꯇꯔꯒꯤ ꯆꯦꯞꯄꯤꯌꯨ ꯈꯣꯠꯂꯨ ꯍꯥꯏꯕꯗꯨ ꯌꯥꯗꯕꯗꯒꯤ ꯑꯗꯨꯗꯒꯤ ꯁꯥꯎꯅꯔꯒ ꯐꯨꯅꯥꯔꯒ ꯅꯨꯄꯤꯗꯨꯅ ꯐꯨꯔꯒ ꯄꯨꯂꯤꯁꯇ ꯁꯤꯟꯅꯕ ꯑꯗꯨꯗꯒꯤ ꯍꯧꯔꯛꯈꯤꯕꯅꯦꯕ ꯑꯗꯨꯗ ꯃꯣꯏꯒꯤ ꯏꯃꯨꯡ ꯃꯣꯏꯒꯤ ꯃꯣꯏ ꯐꯦꯃꯤꯂꯤ ꯃꯣꯏ ꯑꯍꯨꯝꯗꯣ ꯑꯗꯨꯒ ꯕꯦꯠꯀ ꯍꯥꯠꯇꯅ ꯈꯣꯠꯇꯅ ꯑꯗꯒꯤ ꯐꯨꯝꯖꯤꯟꯗꯅ ꯈꯣꯠꯇꯅ ꯐꯅ ꯇꯧꯋꯦ ꯑꯗꯣ ꯃꯈꯥ ꯇꯥꯕ ꯐꯤꯂꯝꯕꯨꯗꯤ ꯌꯦꯡꯗ꯭ꯔꯤ ꯑꯗꯨꯗꯣ ꯐꯤꯂꯝ ꯑꯣꯏꯅ ꯀꯩꯅꯣ ꯇꯧꯋꯦ ꯍꯥꯏꯐꯦꯠꯇ ꯐꯔꯗꯤ ꯐꯖꯦꯗꯣ ꯄꯦꯟ ꯇꯧꯕꯗ ꯐꯖꯒꯗ꯭ꯔꯥ ꯐꯖꯔꯣꯏꯗ꯭ꯔꯗ ꯍꯥꯏꯐꯦꯠ ꯌꯦꯡꯒꯦ ꯇꯧꯕꯅꯤ ꯐꯖ ꯇꯥꯔꯒꯗꯤ ꯑꯗꯨꯗ ꯏꯊꯣꯔꯛꯀꯦꯅ ꯇꯧꯕꯅꯦ ꯑꯩꯁꯦ
ꯌꯥꯏꯌꯦꯦ ꯇꯥꯕꯗ ꯅꯨꯡꯉꯥꯏꯌꯦ ꯑꯩꯗꯤ ꯑꯗꯨ ꯋꯥꯔꯤꯗꯣ ꯐꯖꯅꯤ ꯈꯜꯂꯦ ꯑꯗꯨꯒ ꯑꯩꯁꯨ ꯑꯃ ꯂꯩꯌꯦ
ꯑꯩꯒꯤꯁꯤꯅ ꯇꯁꯦꯡꯅ ꯃꯁꯤ ꯑꯩꯈꯣꯏꯒꯤ ꯀꯤꯁꯨ ꯀꯤꯒꯅꯤ ꯑꯗꯨꯒ ꯅꯪꯁꯨ ꯅꯨꯡꯉꯥꯏꯕ ꯑꯣꯏꯒꯅꯤ ꯈꯜꯂꯦ
ꯃꯁꯤ ꯅꯨꯄꯥ ꯑꯃ ꯑꯩꯈꯣꯏꯒꯤ ꯁꯛꯇꯁꯤ ꯆꯦꯜꯂꯒ ꯑꯩꯈꯣꯏꯒꯤ ꯁꯤꯖꯤꯟꯅꯕ ꯍꯩꯇꯕ ꯍꯥꯏ ꯇꯥꯔꯦ ꯑꯗꯨ ꯃꯥꯅ ꯑꯗꯨ ꯁꯤꯖꯤꯟꯅꯕ ꯍꯩꯇꯕꯅ ꯃꯔꯝ ꯑꯣꯏꯔꯒ ꯃꯥꯒꯤ ꯃꯃꯥ ꯃꯄꯥ ꯏꯃꯨꯡ ꯃꯅꯨꯡꯁꯤ ꯀꯟꯅꯕ ꯉꯝꯍꯧꯗꯕ
ꯑꯗꯨꯕꯨ ꯃꯇꯨꯡ ꯇꯥꯔꯛꯄꯗꯗꯤ ꯃꯥꯅ ꯂꯝꯕꯨꯗꯤ ꯁꯤꯡꯉꯤ ꯑꯗꯨꯕꯨ
ꯅꯨꯡꯁꯤꯕꯁꯨ ꯑꯣꯏꯕ ꯑꯗꯨꯒ ꯌꯥꯝꯅ ꯀꯤꯁꯨ ꯀꯤ ꯍꯥꯏꯇꯥꯔꯦꯀꯣ ꯃꯁꯦ ꯑꯗꯣ ꯑꯩꯁꯨ ꯑꯝꯇꯪ
ꯊꯣꯔꯛꯀꯦ ꯇꯧꯕꯅꯦ ꯑꯗꯨꯒ
ꯈꯪꯗꯦꯇꯥꯎꯔꯥꯎꯗ ꯑꯩꯅ ꯁꯥꯅꯤꯡꯉꯤꯁꯦ ꯑꯗꯨꯁꯨ ꯑꯗꯨꯅꯤ ꯊꯕꯛꯁꯦ ꯀꯔꯤꯅ ꯀꯗꯥꯏꯗꯅꯣ ꯏꯍꯨ ꯍꯨꯕꯗꯅ ꯁꯨꯝ ꯇꯧꯕ ꯑꯗꯨꯒ ꯍꯛꯆꯥꯡ ꯇꯁꯦꯡꯅ ꯍꯛꯆꯥꯡꯒꯤꯁꯨ ꯈꯟꯗ ꯌꯥꯗꯦꯗꯅ ꯑꯗꯨꯅ ꯁꯥꯟꯅ ꯈꯣꯠꯅꯕꯁꯨ ꯑꯩꯈꯣꯏꯒꯤ ꯂꯩꯔꯤꯕ ꯂꯝꯄꯥꯛ ꯀꯩꯀꯩꯁꯤꯗꯁꯨ ꯅꯤꯌꯣꯝ ꯆꯨꯝꯅ ꯁꯥꯟꯅꯕ ꯑꯁꯨ ꯂꯩꯇ꯭ꯔꯦ ꯍꯧꯖꯤꯛꯀꯥꯟꯗꯤ ꯅꯨꯄꯥ ꯃꯆꯥ ꯑꯃꯅꯤ ꯂꯩꯕꯁꯨ ꯃꯤꯒꯤ ꯃꯤꯅ ꯉꯥꯏꯔꯦ ꯁꯥꯟꯅꯐꯝ ꯂꯩꯇ꯭ꯔꯦ ꯑꯗꯒꯤ
ꯁꯥꯟꯅꯔꯨꯕ ꯃꯇꯝꯗ ꯑꯗꯨꯅꯤꯒ ꯑꯗꯥꯅꯤꯒ ꯇꯧꯕ ꯈꯣꯠꯄ ꯃꯌꯥꯝ ꯑꯃꯅ ꯇꯟꯁꯨ ꯇꯟꯕꯅꯤ
ꯑꯗꯨ ꯁꯨꯃꯥꯏꯅ ꯇꯧꯕꯅꯦ ꯀꯩꯅꯣꯁꯦ ꯑꯩꯈꯣꯏꯒꯤ ꯍꯧꯖꯤꯛ ꯍꯧꯖꯤꯛ ꯍꯧꯖꯤꯛ ꯍꯧꯖꯤꯛ ꯄꯥꯏꯔꯤꯕ ꯄꯣꯠꯁꯦ ꯀꯩꯅꯣ ꯇꯧꯔꯁꯦ ꯅꯪꯅ ꯃꯇꯦꯛ ꯑꯃ ꯂꯣꯏꯁꯤꯟꯒꯗꯕ ꯋꯥꯕꯗꯨꯣ ꯂꯣꯏꯁꯤꯜꯂꯛꯄꯗꯨꯗ ꯍꯥꯏ ꯎꯨ ꯍꯥꯏꯗꯤ ꯑꯩꯈꯣꯏ ꯁꯤꯒꯤ ꯁꯤꯒꯤ ꯄꯣꯠꯁꯦ ꯃꯌꯥꯝꯅ ꯄꯥꯝꯅꯕ ꯑꯣꯏꯗ꯭ꯔꯦ ꯑꯗꯨꯅ ꯗꯥꯏꯔꯦꯛ ꯍꯥꯏꯖꯤ ꯃꯊꯪ ꯃꯅꯥꯎ ꯅꯥꯏꯅ ꯆꯠꯊꯕ ꯅꯠꯇꯕꯤꯗ ꯗꯥꯏꯔꯦꯛ ꯗꯥꯏꯔꯦꯛ ꯄꯨꯡ ꯑꯅꯤ ꯁꯥꯡꯕ ꯄꯨꯡ ꯑꯅꯤ ꯃꯈꯥꯏ ꯁꯥꯡꯕꯒꯤ ꯍꯥꯏꯗꯤ ꯐꯤꯂꯝ ꯑꯣꯏꯅ ꯇꯧꯖꯔꯛꯑꯒꯦ ꯈꯣꯠꯂꯒꯦꯅ ꯍꯥꯏꯐꯦꯠ ꯍꯥꯄꯝꯃꯨꯕ ꯍꯥꯏꯗꯤ ꯁꯤ ꯃꯇꯝ ꯈꯔ ꯂꯦꯞꯀꯦ ꯈꯣꯠꯀꯦꯅ ꯍꯥꯏꯐꯦꯠ ꯇꯧꯒꯦꯗꯣ ꯍꯥꯏꯒꯦ ꯍꯥꯏꯔꯨ ꯍꯥꯏ ꯑꯗꯨꯗꯨꯒ ꯐꯤꯂꯝꯗꯨ ꯊꯤ ꯂꯩꯈꯣꯏꯁꯦꯕ ꯍꯥꯏꯗꯤ ꯑꯦ ꯁꯤꯗꯤ ꯄꯥꯝꯗꯧ ꯃꯥꯥꯟꯂ ꯗ ꯈꯣꯠꯇꯣꯛ ꯃꯥꯟꯗꯦꯗ ꯇꯧꯔꯔꯣꯏꯁꯦꯕ ꯀꯔꯤꯒꯨꯝꯕ ꯂꯤꯔꯝ ꯈꯤꯇꯪ ꯐꯖꯔꯒ ꯃꯤ ꯑꯇꯣꯞꯅ ꯂꯤꯔꯝꯗ꯭ꯔꯕ ꯑꯗꯣ ꯑꯩꯈꯣꯏꯅ ꯑꯗꯨꯝ ꯂꯤꯁꯜꯂꯁꯦꯕ
ꯌꯥꯏꯌꯦ ꯌꯥꯏꯌꯦ ꯑꯗꯨꯅ ꯐꯗꯧ ꯃꯥꯜꯂꯦ ꯇꯁꯦꯡꯅ ꯃꯇꯝ ꯈꯔ ꯁꯨꯃꯥꯏ ꯁꯨꯃꯥꯏ ꯀꯩꯅꯣ ꯑ
ꯑꯩꯈꯣꯏꯒꯤ ꯄꯣꯠꯇꯣ ꯃꯤꯗꯤ ꯂꯥꯛꯇꯤ ꯂꯥꯛꯑꯦꯕ ꯑꯗꯨꯗꯨꯒ ꯌꯦ ꯎꯕꯗ ꯑꯩꯈꯣꯏꯒꯤ ꯍꯥꯏꯗꯤ ꯃꯌꯥꯝꯅ ꯄꯥꯝꯅꯕ ꯑꯣꯏꯗꯦꯕ ꯑꯃꯅꯤ ꯑ ꯈꯛꯇꯅ ꯄꯝ ꯄꯥꯝꯅ ꯇꯥꯛꯔꯒꯁꯨ ꯄꯥꯝꯅ ꯇꯥꯔꯒꯁꯨ ꯆꯪꯗꯦꯕ ꯀꯅꯥꯝꯇ ꯍꯥꯏ ꯑꯗꯨꯝ ꯃꯤꯁꯦ ꯑꯗꯨꯝ ꯀꯩꯅꯣꯗ ꯌꯦꯡꯅꯕꯅꯤꯅ ꯑꯇꯣꯞꯄ ꯍꯥꯏꯗꯤ ꯑꯗꯨ ꯌꯦꯡꯕ ꯃꯤꯁꯤꯗꯤ ꯑꯗꯨꯝ ꯍꯩꯁꯤꯡ ꯉꯗꯅꯀꯣ ꯌꯨꯇꯨꯕꯇꯕꯨꯗꯤ ꯐꯪꯗꯦ ꯍꯥꯏꯖ ꯇꯥꯔꯁꯨ ꯑꯗꯨꯝ ꯀꯣꯝꯗ ꯀꯩꯗ ꯑꯃ ꯑ ꯄꯖꯥ ꯆꯉ ꯑꯗꯨꯝ ꯌꯦꯡꯅꯕ ꯑꯗꯨꯅ ꯗꯥꯏ ꯗꯥꯏ ꯌꯦꯡꯅꯕꯅꯤꯅ ꯑꯗꯨꯒꯤ ꯋꯥꯔꯤꯗꯤ ꯊꯣꯛꯄꯗꯨꯗꯤ ꯇꯥꯅꯤꯡꯗꯦꯕ ꯑꯗꯒꯤ ꯐꯤꯂꯝꯒꯤ ꯋꯥꯔꯤ ꯂꯤ ꯕꯗꯨꯗꯤ ꯐꯅ ꯑꯩ ꯁꯥꯝꯅ ꯑꯩꯈꯣꯏꯁꯨ ꯌꯦꯡꯈꯕ ꯐꯤꯂꯝ ꯑꯣꯏꯇꯥꯔꯒꯁꯨ ꯔꯤꯕ ꯃꯤꯗꯨꯅꯕꯨ ꯍꯣꯏ ꯇꯥꯕ ꯅꯨꯡꯉꯥꯏꯕꯅꯤ ꯑꯗꯨꯝ ꯆꯪꯉ ꯇꯥꯅ ꯑꯩꯁꯤꯅꯦ ꯑꯗꯒꯤ ꯇꯥꯕ ꯅꯨꯡꯉꯥꯏ ꯍꯥꯏꯕ ꯐ꯭ꯔꯄ ꯐꯠꯇꯕ ꯈꯣꯟꯖꯦꯜ ꯅꯨꯡꯉꯥꯏꯇꯕ ꯈꯣꯠꯇꯕ ꯌꯥꯎꯔꯁꯨ ꯑꯗꯨꯝ ꯆꯪꯉ ꯆꯪꯉ ꯇꯥꯟꯅꯩꯌꯦꯕ ꯑꯗꯨꯃꯥꯏꯅ ꯇꯧꯁꯤꯔꯅ ꯈꯟꯕ ꯑꯩꯁꯦ
ꯍꯣꯏ ꯑꯗꯨꯃꯥꯏꯅ ꯑꯗꯨꯃꯥꯏꯅ ꯇꯧꯁꯦ ꯍꯥꯏꯗꯤ ꯌꯦꯡꯉꯁꯦ ꯉꯁꯤ ꯑꯩꯁꯦ ꯍꯧꯖꯤꯛꯁꯦ ꯊꯕꯛ ꯈꯨꯣꯏꯗꯣꯛꯄ ꯂꯩꯇꯦꯕꯀꯣ ꯑꯩꯁꯦ ꯆꯥ ꯀꯗꯤ ꯆꯥꯗ ꯑꯗꯩ ꯑꯩꯁꯦ ꯆꯥꯛꯁꯤ ꯆꯥꯅꯤꯡꯗꯕ ꯍꯥꯏꯇꯥꯥꯔꯦ ꯄꯨ ꯄꯨꯛꯇꯗꯤ ꯌꯥꯝ ꯂꯥꯝꯕ ꯍꯛꯆꯥꯡꯁꯦ ꯅꯨꯡꯉꯥꯏꯇꯕꯕꯁꯤ ꯅꯠꯇꯦ ꯉꯔꯥꯡꯁꯦ ꯑꯌꯨꯛ ꯉꯟꯇꯥ ꯑꯩ ꯄꯨꯡ ꯃꯔꯤ ꯃꯈꯥꯏ ꯁ꯭ꯋꯥꯏꯗꯒꯤ ꯒꯤ ꯍꯧꯒꯠꯂꯒ ꯇꯨꯝꯁꯤꯠꯁꯨ ꯐꯥꯗꯕꯤ ꯇꯨꯝꯕꯅꯦ ꯑꯩꯁꯦ ꯑꯩ ꯑꯍꯤꯡꯁꯨ ꯇꯨꯝ ꯌꯥꯗꯕ ꯅꯍꯥꯟ ꯅꯨꯡꯗꯥꯡꯁꯦ ꯑꯗꯩ ꯉꯔꯥꯡꯁꯨ ꯑꯌꯨꯛ ꯉꯟꯇꯥ ꯍꯧꯒꯠꯂꯒ ꯏꯅꯥꯎꯄꯥꯁꯤ ꯃꯥꯒꯤ ꯂꯩꯐꯝ ꯂꯥꯏꯏ ꯇꯧꯐꯝ ꯑꯗꯨꯝ ꯊꯤꯜꯂꯨꯔꯦ ꯊꯤꯜꯂꯨꯔꯦ ꯄꯨꯔꯒ ꯒꯥꯔꯤꯁꯦ ꯑꯩꯅ ꯊꯧꯔꯛꯏꯁꯦ ꯌꯥꯝ ꯁꯥꯡꯉꯦ ꯑꯗꯨꯅ ꯍꯥꯏꯗꯤ ꯀꯔꯟꯗꯥ ꯊꯣꯛꯂꯛꯄꯁꯤꯗ ꯑꯗꯨꯝ ꯀꯤꯂꯣꯃꯤꯇꯔꯁ ꯌꯥꯡꯈꯩ ꯍꯦꯜꯂꯕꯅꯦꯕ ꯑꯗꯒꯤ ꯅꯨꯡꯁꯤꯠ ꯅꯨꯡꯁꯥ ꯎꯐꯨꯜ ꯃꯥꯏꯐꯨꯜ ꯄꯨꯁꯤꯜꯂꯔꯝꯗꯥꯏ ꯌꯨꯝꯗ ꯑꯃꯨꯛ ꯆꯥꯛ ꯍꯣꯕꯤ ꯍꯣꯕꯤ ꯑꯃꯨꯛ ꯊꯣꯡ ꯈꯣꯠ ꯇꯧꯔꯒ ꯑꯃꯨꯛ ꯆꯥꯔꯒ ꯅꯨꯡꯁꯥꯃꯛꯇ ꯂꯝꯕꯤ ꯐꯠꯇꯕꯗꯨꯗ ꯏꯃꯥ ꯄꯨꯔꯒ ꯑꯃꯨꯛ ꯑꯁꯣꯟꯗ ꯊꯕꯛ ꯃꯤ ꯐꯇꯤꯡ ꯌꯝ ꯆꯠꯂꯦ ꯁꯥꯡ꯭ꯔꯕ ꯂꯝꯕꯤꯗꯨꯗ ꯋꯥꯔꯦ ꯏꯁꯥꯁꯦ ꯑꯗꯨꯒ ꯑꯃꯨꯛ ꯃꯤꯇꯤꯡꯒꯤ ꯀꯨꯏꯅ ꯑꯃꯨꯛ ꯅꯨꯡꯁꯥ ꯑꯃꯔꯒ ꯂꯩꯔꯨꯔꯦ ꯁꯥꯒ ꯁꯥꯕꯅꯦ ꯑꯗꯩ ꯑꯁꯣꯝꯗ ꯀꯣꯏꯊꯣꯛꯑꯒ ꯂꯥꯞꯅ ꯑꯃꯨꯛ ꯂꯥꯛꯑꯦ ꯑꯗꯒꯤ ꯐꯤ ꯅꯨꯡ ꯊꯥꯔ ꯊꯕꯛ ꯏꯪꯈꯥꯡ ꯑꯃ ꯏꯟꯖꯥꯡ ꯅꯥꯄꯤ ꯂꯩꯔꯤꯉꯩ ꯑꯗꯒꯤ ꯏꯃꯨꯡꯒꯤ ꯄꯣꯠ ꯆꯩ ꯂꯩꯗꯕ ꯃꯨꯁꯣꯟꯗ ꯑꯃꯨꯛ ꯍꯥꯏꯖꯔꯛꯄ ꯑꯁꯤꯁ ꯌꯨꯝ ꯌꯧꯔꯛꯄꯗ ꯅꯨꯃꯤꯗꯥꯡꯒꯤ ꯄꯨꯡ ꯅꯤꯄꯥꯟ ꯇꯥꯒꯦ ꯇꯧꯔꯦ
ꯑꯗꯩꯗꯤ ꯏꯔꯨꯖꯨ ꯃꯥꯏꯅꯊꯔꯒ ꯊꯕꯛ ꯇꯧꯅꯕ ꯍꯣꯠꯅꯔꯛꯄꯗꯗꯤ ꯏꯁꯥꯗꯤ ꯐꯔꯛ ꯐꯔ ꯇꯥꯔꯦꯕ ꯑꯗꯨꯅ ꯉꯁꯤ ꯏꯁꯥꯁꯦ
ꯆꯣꯛꯊꯕꯗꯤ ꯅꯠꯇꯕ ꯏꯁꯥꯁꯦ ꯌꯥꯝ ꯍꯩꯅꯤꯡꯗꯕ ꯇꯟꯁꯤꯟꯕ ꯍꯥꯏꯇꯥꯥꯔꯦꯀꯣ
ꯇꯧꯋꯦ ꯑꯗꯨꯗ ꯊꯣꯏꯗꯣꯛꯄ ꯊꯕꯛꯀꯤ ꯂꯩꯇꯦ ꯉꯥꯏꯍꯥꯛ ꯂꯩꯔꯒ ꯏꯇꯥꯎꯅꯁ ꯍꯥꯏꯕꯗꯣ ꯑꯗꯨꯃꯥꯏꯅ ꯇꯧꯔꯁꯦ ꯑꯍꯥꯟꯕꯒꯤꯗꯤ ꯑꯗꯨꯝ ꯅꯨꯡꯉꯥꯏꯕ ꯍꯥꯏꯇꯥꯔꯦꯀꯣ ꯑꯗꯨꯝ ꯑꯩꯈꯣꯏ ꯁ꯭ꯋꯥꯏꯒꯤ ꯍꯥꯏꯇꯥꯔꯦ ꯑꯩꯈꯣꯏꯒꯤ ꯂꯩꯔꯤꯕ ꯂꯩꯕꯥꯛꯁꯤꯒꯤ ꯑꯣꯏꯅ ꯏꯆꯝ ꯆꯝꯕ ꯑꯗꯨꯝ ꯂꯤꯔꯁꯤ ꯑꯩꯒꯤ ꯎꯝ ꯇꯧꯅ ꯍꯥꯏꯕꯗꯨꯣ ꯆꯨꯝꯃꯦ ꯍꯥꯏꯗꯤ ꯑꯩꯅꯁꯨ ꯈꯜꯂꯝꯕ ꯄꯣꯠ ꯈꯟꯅꯟꯅꯦꯕ ꯑꯗꯨꯗꯣ ꯑꯁ ꯄꯥꯝꯅꯔꯣꯏꯗ ꯑꯗꯨꯅꯤꯗ ꯑꯗꯥꯅꯤꯗ ꯁꯨꯝ ꯈꯜꯂ ꯂꯩꯔꯤꯉꯩꯗ ꯁꯁꯨꯝ ꯈꯜꯂ ꯈꯜꯂ ꯀꯣꯏ ꯁꯨꯝ ꯃꯍꯒꯤ ꯁꯝꯗ ꯇꯥꯔꯛꯄ ꯍꯥꯏꯇꯥꯔꯦ ꯑꯗꯨꯗꯨꯅ ꯉꯁꯤ ꯑꯃ ꯍꯦꯛꯇ ꯄꯥꯏꯁꯤꯜꯂꯒꯦ ꯑꯗꯨꯒ ꯉꯁꯤꯃꯛꯇꯤ ꯃꯗꯨ ꯉꯝꯃꯛꯇꯧꯗꯤ ꯃꯥꯟꯗꯦ ꯑꯩꯅ ꯔꯦꯀꯣꯔꯠ ꯂꯧꯕ ꯈꯣꯠꯄꯗꯨꯗꯤ ꯍꯥꯏꯗꯤ ꯃꯗꯨ ꯐꯤꯂꯝꯗꯨ ꯌꯦꯡꯊꯣꯛꯑꯒ
ꯑꯗꯨꯒꯤ ꯋꯥꯔꯤꯗꯨꯃꯨꯛ ꯑꯩꯈꯣꯏꯒꯤ ꯒꯨꯒꯜꯗ ꯀꯩꯗ ꯑꯃꯨꯛ ꯀꯅꯥ ꯀꯅꯥ ꯀꯃꯥꯏꯅ ꯇꯧꯏꯅꯣ ꯃꯉꯗ ꯈꯣꯡꯗꯣꯛꯇ꯭ꯔꯤꯉ ꯃꯅꯨꯡꯗ ꯈꯪꯗꯕ ꯋꯥꯈꯜ ꯃꯌꯥꯝ ꯂꯩꯗꯅ
ꯑ ꯑꯗꯨ ꯀꯩꯅꯣꯅꯦ ꯎꯝ
ꯋꯥꯔꯤ ꯋꯥꯇꯥꯏꯁꯨ ꯅꯨꯡꯉꯥꯏꯔꯤ ꯍꯥꯏꯇꯥꯔꯦꯀꯣ ꯁꯤꯒꯤ ꯃꯇꯥꯡꯗꯁꯨ ꯑꯗꯣ ꯏꯊꯪ ꯑꯗꯨ ꯑꯃꯨꯛ ꯀꯩꯅꯣ ꯇꯧꯖꯩ ꯑꯩꯁꯦ ꯊꯕꯛ ꯏꯪꯈꯥꯡ ꯑꯃꯅꯤ ꯑꯝꯇ ꯀꯩꯅꯣ ꯇꯧꯔꯨꯏ ꯑꯗꯨ ꯏꯇꯥꯎꯅꯖꯨ ꯀꯩ ꯀꯩꯅꯣ ꯍꯥꯏꯐꯦꯠ ꯌꯦꯡꯁꯟꯕꯤꯔꯛꯑꯣ ꯑꯗꯨꯏ ꯃꯇꯥꯡꯗ
ꯁꯤ ꯂꯣꯏꯁꯤꯜꯂꯁꯦ ꯑꯗꯨꯒ ꯑꯃꯗꯣ ꯑꯃꯨꯛ ꯀꯩꯅꯣ ꯇꯧꯔꯣꯑꯣ ꯑꯗꯨꯗꯨꯒ ꯑꯩ ꯃꯈꯥꯃꯨꯛ ꯇꯥꯔꯀꯦ
ꯍꯣꯏ ꯍꯣꯏ ꯑꯗꯨ ꯑꯩ ꯑꯩ ꯑꯩ ꯑꯩ ꯀꯩꯅꯣꯗꯣ ꯃꯇꯦꯛꯇꯨꯇꯪ ꯑꯣꯏꯣꯏꯁꯜꯂꯛꯑꯒꯦ ꯍꯧꯖꯤꯛꯁꯨ ꯅꯣꯡ ꯏꯁꯤꯡ ꯆꯨꯕ ꯐꯈ꯭ꯔꯦ ꯇꯀꯣ
ꯑꯉꯥꯡꯈꯩ ꯀꯩꯀꯩ ꯂꯥꯛꯇ꯭ꯔꯤꯉꯩ ꯂꯥꯡꯗ꯭ꯔꯤꯉꯩꯗ
ꯑꯍꯨꯝ ꯁꯨꯅꯕ ꯀꯩꯅꯣ ꯇꯧꯔꯁꯦ ꯑꯗꯨꯗꯨꯒ ꯑꯩ ꯃꯈꯥꯗꯣ ꯑꯝꯇ ꯇꯥꯔꯛꯀꯦꯕ ꯍꯥꯏꯗꯤ ꯀꯃꯥꯏ ꯀꯃꯥꯏꯅ ꯇꯧꯁꯤꯒꯦꯣꯠꯁꯤꯒꯦ ꯀꯦꯕꯗꯨ ꯋꯥꯈꯟꯗ ꯂꯩꯕꯗꯣ ꯑꯗꯨꯝ ꯍꯥꯏꯔꯛꯀꯦꯕ
ꯍꯣꯏ ꯍꯣꯏ ꯍꯣꯏ ꯐꯔꯦ ꯐꯔꯦ ꯑꯗꯨꯗꯤ ꯅꯪ ꯇꯧꯒꯗꯕ ꯇꯧꯖꯔꯣ ꯑꯗꯨꯗꯤ ꯊꯝꯃꯦ ꯊꯝꯃꯦ
ꯑꯣ